ꯑꯎ
ꯇꯥꯏꯇꯦ ꯍꯣꯏ
ꯑꯥ ꯑꯥ ꯌꯨꯝꯗ ꯑꯗꯨꯝ ꯂꯩꯌꯦ
ꯁꯥꯗ꯭ꯔꯣ ꯑꯩꯁꯨ ꯑꯗꯨꯝ ꯑꯣ ꯅꯨꯡꯉꯥꯏꯌꯦꯅꯦ ꯅꯣꯡ ꯆꯨꯔꯗꯤ
ꯍꯣꯏ ꯅꯣꯡ ꯆꯨꯕꯒꯤ ꯈꯔ ꯏꯪꯉ ꯉꯁꯤꯗꯤ
ꯑꯣ ꯑꯩ ꯈ ꯀꯩꯅꯣꯗꯒꯤꯅꯦ ꯈ ꯅꯄꯗ
ꯑꯥ ꯑꯥ ꯑꯥ
ꯀꯔꯤ ꯃꯊꯦꯜ ꯆꯥꯔꯒꯦ
ꯉꯁꯤꯁꯦ ꯀꯩꯅꯣ ꯎꯝ ꯎꯝ ꯕꯤꯟꯁ ꯑꯁꯥꯡꯕꯗꯣ
ꯍꯣꯏ
ꯑꯗꯨ ꯑꯣꯏꯅ ꯆꯥꯏ
ꯍꯥꯎꯕ꯭ꯔꯥ
ꯍꯥꯎꯏ
ꯑꯣ ꯌꯥꯝ ꯐꯩꯌꯦꯅꯦ
ꯑꯣ ꯗꯤꯒ꯭ꯔꯤ ꯇꯧꯔꯒ ꯂꯩꯔꯦ
ꯑꯩꯗꯤ ꯀꯩꯁꯨ ꯇꯧꯋꯦꯗ ꯑꯗꯨꯝ ꯂꯩꯔꯦ ꯆꯥꯔꯦ ꯊꯛꯑꯦ ꯇꯨꯝꯃꯦ ꯇꯧꯔ ꯂꯩꯔꯦ
ꯎꯝ ꯍꯤꯒ ꯑꯣꯝꯕꯗꯤ ꯁꯥꯕ ꯍꯥꯏ
ꯑꯩꯗ ꯊꯒꯗꯤ ꯁꯥꯗꯦꯗ ꯍ ꯍꯩꯗꯤ ꯍꯩꯔꯝꯃꯦꯀꯣ ꯁꯥꯗꯕ ꯆꯍꯤ ꯃꯔꯤ ꯃꯉꯥ ꯁꯨꯔꯦ
ꯑꯣ ꯑꯣ ꯑꯣ ꯎꯝ ꯎꯝ ꯎꯝ ꯑꯩꯁꯨ ꯌꯥꯝ ꯑꯩꯥꯏꯁꯨꯣ ꯎꯝ ꯂꯨꯍꯣꯡ ꯍꯦꯛ ꯂꯨꯍꯣꯡꯔꯒ ꯂꯥꯛꯄ ꯃꯇꯝꯗ ꯃꯤꯉꯣꯟꯗꯒꯤ ꯀꯩꯅꯣ ꯇꯝꯔꯒ ꯀꯣ ꯍꯩꯕꯅꯦ ꯑꯗꯣ ꯍꯧꯖꯤꯛꯇꯤ ꯑꯉꯥꯡ ꯂꯩꯕꯅꯤꯅ ꯃꯨꯒꯥ
ꯑꯣ ꯅꯪ ꯂꯨꯍꯣꯡꯈ꯭ꯔꯦ
ꯍꯣꯏ ꯏꯆꯥ ꯅꯨꯄꯥ ꯑꯃ ꯂꯩꯔꯦ
ꯂꯨꯍꯣꯡꯕꯁꯤꯅ ꯐꯠꯇ꯭ꯔꯣ
ꯎꯝ ꯅꯣꯏꯗꯤ ꯅ ꯍꯣꯡꯔꯤ ꯂꯩꯁꯥꯕꯤ ꯑꯣꯏꯔꯤꯌꯦ
ꯅꯨꯄꯥ ꯄꯎꯕ ꯐꯪꯗꯔꯤ
ꯇꯞꯅ ꯇꯞꯅ ꯍꯣꯡꯉꯣ ꯃꯇꯝ ꯌꯥꯝ ꯂꯩꯔꯦ
ꯅꯪꯗꯤ ꯀꯥꯏꯔꯣꯝꯗ ꯍꯣꯡꯕ꯭ꯔꯣ ꯈꯔ ꯀꯩꯅꯣꯗꯔꯣ
ꯑꯁꯤ ꯎꯝ ꯅꯣꯅꯦ ꯑꯦꯔꯤꯌꯥꯗꯅꯦ
ꯑ ꯐꯩꯌꯦ ꯐꯩꯌꯦ
ꯎꯝ
ꯌꯨꯝ ꯄꯥꯟꯕ ꯅꯨꯡꯉꯥꯏꯕꯅꯤꯅꯦ ꯑꯗꯨꯗꯤ
ꯂꯩꯁꯥ ꯍꯣꯏ ꯂꯩꯁꯥꯕꯤ ꯃꯇꯝꯗ ꯐꯖ ꯐꯖꯅ ꯂꯩꯁꯥꯕꯤ ꯇꯧꯕ꯭ꯔꯕ ꯀꯣ ꯃꯇꯝ ꯃꯇꯝ ꯂ ꯑꯗꯨꯝ ꯂꯨꯍꯣꯡꯕ ꯃꯇꯝ ꯂꯥꯛꯑꯦꯗꯅ ꯃꯇꯝ ꯆꯥ ꯆꯥꯅ ꯑꯗꯨꯝ ꯂꯨꯍꯣꯡꯡꯂꯗꯤ ꯑꯗꯨꯝ ꯅꯨꯡꯉꯥꯏꯕꯅꯦ ꯂꯩꯁꯥꯕꯤ ꯃꯇꯝꯗꯁꯨ ꯐꯖꯅ ꯂꯩꯁꯥꯕꯤ ꯇꯧꯍꯧꯔꯒ ꯀꯣ ꯑꯃꯨꯛꯀ ꯎꯝ ꯂꯨꯍꯣꯡꯕꯗꯣ ꯅꯨꯡꯉꯥꯏꯕꯅꯦ ꯑꯩꯈꯣꯏ ꯑꯩꯁꯨ ꯑꯗꯨꯃꯥꯏꯅ ꯇꯧꯕꯅꯦ ꯑꯩ ꯂꯩꯁꯥ ꯑꯣꯏꯔꯤꯉꯩꯗꯀꯣ ꯑꯩꯗꯤ ꯆꯍꯤ ꯇ꯭ꯋꯦꯟꯇꯤ ꯑꯩꯠ ꯇ꯭ꯋꯦꯟꯇꯤ ꯅꯥꯏꯟ ꯌꯥꯎꯔꯗꯤ ꯂꯨꯍꯣꯡꯒꯅꯤ ꯍꯥꯏꯅꯀꯣ ꯑ ꯁꯨꯃꯥꯏꯅ ꯊꯝꯂꯝꯝꯕꯅꯦꯕ ꯑꯗꯣ ꯏꯁꯣꯔꯕꯨꯁꯨ ꯈꯔꯨꯝꯃꯦꯀꯣ ꯑꯗꯨꯃꯥꯏ ꯇꯧꯔꯒ ꯎꯝ ꯑ ꯑꯩꯒꯤ ꯆꯍꯤ ꯇ꯭ꯋꯦꯟꯇꯤꯑꯥꯏꯠ ꯇ꯭ꯋꯦꯟꯇꯤ ꯅꯥꯏꯟ ꯁꯨꯕ ꯃꯇꯝꯗ ꯑꯩ ꯂꯨꯍꯣꯡꯉꯦꯕ
ꯆꯞ ꯆꯥꯏꯅꯤ ꯑꯗꯨꯤꯗꯤ ꯎꯝ ꯑꯈꯣꯏ ꯆꯍꯤ ꯇ꯭ꯋꯦꯟ ꯇ꯭ꯋꯦꯟꯇꯤ ꯐꯣꯔ ꯁꯨꯔꯦ ꯇ꯭ꯋꯦꯟꯇꯤ ꯐꯥꯏꯚ ꯔꯟꯅꯤꯡ ꯆꯠꯂ ꯂꯩꯔꯦ
ꯎꯝ ꯑꯗꯨꯗꯤ ꯐꯖꯅ ꯂꯩꯁꯥꯕꯤ ꯇꯧꯕ ꯃ ꯃꯇꯝ ꯐꯪꯒꯅꯤ ꯑꯩꯈꯣꯏꯁꯨ ꯑꯗꯨꯃꯥꯏꯅ ꯇꯧꯕꯅꯦ ꯌꯥꯝ ꯏꯟꯖꯣꯏ ꯇꯧꯔꯒꯀꯣ ꯑꯗꯨꯒꯤ ꯃꯇꯝ ꯍꯦꯟ ꯍꯦꯟꯈ꯭ꯔꯗꯤ ꯂꯨꯍꯣꯡꯕ ꯃꯇꯝ ꯌꯧꯔꯦꯗꯅ ꯇ꯭ꯋꯦꯟꯇꯤ ꯐꯣꯔ ꯇ꯭ꯋꯦꯟꯇꯤ ꯐꯥꯏꯚꯇꯤ ꯎꯝ ꯇ꯭ꯋꯦꯟꯇꯤ ꯐꯣꯔ ꯇ꯭ꯋꯦꯟꯇꯤ ꯁ꯭ꯋꯥꯏꯗꯤ ꯑꯗꯨꯝ ꯂꯩꯁꯥꯅꯤꯡꯕꯅꯦ ꯀꯔꯤ ꯍꯥꯏꯁꯤꯔ ꯂꯨꯍꯣꯡ ꯂꯨꯍꯣꯡꯅꯤꯡꯗꯕꯅꯦ ꯑꯩꯈꯣꯏꯒꯤ ꯌꯦꯡ ꯐꯖꯅ ꯂꯩꯔꯗꯤꯀꯣ
ꯍꯣꯏ ꯍꯣꯡ ꯅꯤꯡ ꯂꯨꯍꯣꯡꯅꯤꯡꯗꯦꯗ
ꯃꯇꯝ ꯂꯥꯛꯂꯗꯤ ꯌꯥꯔꯔꯣꯏꯅꯦ
ꯑꯩ ꯃꯇꯝꯅ ꯌꯥꯔꯣꯏ ꯂꯩꯁꯥꯕꯤꯁꯤꯡꯁꯤ ꯑꯗ ꯑꯗꯨ ꯑꯗꯨꯅ ꯑꯩꯅ ꯑꯩ ꯍꯥꯏꯔꯤꯕꯅꯦ ꯏꯕꯥꯅ ꯂꯩꯁꯥꯕꯤꯁꯤꯡꯕꯨꯀꯣ ꯅꯣꯏ ꯌꯨꯝꯗ ꯂꯩ ꯇꯦ ꯐꯖꯅ ꯀꯔꯤ ꯍꯥꯏꯁꯤꯔꯥ ꯅꯣꯏꯅ ꯄꯥꯝꯕ ꯃꯈꯩ ꯇꯧꯋꯣ ꯍꯧꯒꯠꯅꯤꯡꯗꯦ
ꯇꯨꯝꯒꯦ ꯍꯥꯏꯔꯁꯨ ꯇꯨꯝꯃꯣꯀꯣ
ꯎꯝ
ꯈꯔꯗꯤ ꯍꯧꯒꯠꯅꯤꯡꯗꯦ ꯍꯥꯏꯔꯁꯨ ꯎꯄꯥꯏ ꯂꯩꯇꯅ ꯑꯗꯨꯝ ꯍꯧꯒꯠ ꯆꯠꯀꯅꯦꯕ ꯑꯗꯨꯅ ꯌꯥꯝ ꯅꯨꯡꯉꯥꯏꯅ ꯏꯟꯖꯣꯏ ꯇꯧꯔꯒ ꯂꯩꯌꯣ
ꯍꯣꯏ ꯁꯦꯡꯕ ꯂꯨꯍꯣꯡꯈ꯭ꯔꯗꯤ ꯑꯁ ꯃꯤꯒꯤ ꯃꯈꯥ ꯂꯩꯕꯅꯤꯅꯀꯣ
ꯃꯤ ꯃꯈꯥ ꯂꯩꯕꯅꯦ ꯑꯩꯈꯣꯏꯅ ꯑꯅꯤꯡꯕ ꯑꯩꯈꯣꯏꯅ ꯑꯄꯥꯝꯕ ꯇꯧꯕ ꯌꯥꯗꯦꯕ
ꯍꯣꯏ ꯑꯗꯨꯒꯤ ꯎꯝ
ꯎꯝ ꯂꯩꯁꯥꯔꯤꯉꯩꯗ ꯑꯄꯥꯝꯕꯗꯣ ꯌꯨꯝꯗ ꯇꯧꯊꯣꯛꯑꯣ ꯑꯗꯨꯗꯣ ꯅꯈꯣꯏꯋꯥ ꯑꯩꯗꯒꯤ ꯅꯨꯡꯉꯥꯏꯕꯝꯅꯦ ꯑꯩ ꯑꯩꯁꯨ ꯑꯗꯨꯃꯥꯏꯅ ꯇꯧꯔꯝꯃꯦ ꯂꯨꯍꯣꯡꯗ꯭ꯔꯤꯉꯩꯗꯗꯤꯀꯣ ꯂꯩꯁꯥ ꯇꯧꯔꯤꯉꯩꯗꯗꯤ ꯑꯌꯥ ꯍꯧꯠ ꯍꯧꯒꯠꯄꯗꯣ ꯊꯦꯡ ꯊꯦꯡꯅ ꯍꯧꯒꯠꯂꯦꯕꯀꯣ ꯑꯗꯣ ꯐꯥꯔꯁ ꯀꯔꯤ ꯍꯥꯏꯁꯤꯔꯥ ꯂꯨꯍꯣꯡꯔꯒ ꯂꯥꯛꯄ ꯃꯇꯝꯗꯗꯤꯀꯣ ꯑ ꯊꯥ ꯊꯥ ꯑꯅꯤ ꯊꯥ ꯑꯅꯤ ꯑꯍꯨꯝ ꯍꯥꯏꯒꯅꯨ ꯆꯍꯤ ꯑꯃ ꯆꯍꯤ ꯑꯃꯒꯨꯝꯕꯗꯤꯀꯣ ꯍꯧꯒꯠꯇꯕꯅꯦ ꯑꯗꯨꯒ ꯀꯔꯤ ꯍꯥꯏꯁꯤꯔ ꯎꯝ ꯆꯍꯤ ꯑꯃ ꯍꯦꯜꯂꯒ ꯅꯤꯌꯣꯝꯗꯣ ꯑꯗꯨꯝ ꯈꯪꯂꯛꯄꯒꯤꯀꯣ ꯑꯩꯅ ꯑꯩꯒꯤ ꯅꯨꯄꯥ ꯑꯣꯣ ꯑꯩꯅ ꯍꯥꯏꯕꯅꯦ ꯑꯩ ꯅꯍꯥꯟ ꯍꯥꯟꯅ ꯍꯥꯟꯅ ꯀꯔꯤ ꯍꯥꯏꯁꯤꯔ ꯎꯝ ꯂꯨꯍꯣꯡꯕ ꯃꯇꯝꯗ ꯗꯤ ꯍꯧꯒꯠ ꯍꯧꯒꯠꯇꯅ ꯀꯔꯤ ꯍꯥꯏꯁꯤꯔꯥ ꯑꯗꯨꯃꯥꯏꯅ ꯇꯨꯝꯂꯒ ꯂꯩꯕꯗꯣ ꯅꯤꯡꯁꯤꯡꯅꯗꯤ ꯏꯀꯥꯏꯕꯕꯨꯥꯎ ꯐꯥꯎꯋꯦ ꯍꯥꯏꯅꯀꯣ ꯑ ꯑꯦꯗꯅ
ꯑꯩꯁꯨ ꯑꯗꯨꯝ ꯇꯧꯗꯧ ꯃꯥꯜꯂꯦ ꯍꯥꯏꯕꯗꯤ ꯑꯁ ꯍꯧꯒꯠꯄꯁꯦ ꯁꯨꯡ ꯌꯥꯝ ꯉꯝꯗꯕ ꯑꯃ ꯅꯨꯡꯗꯥꯡꯅꯁꯨ ꯃꯇꯝꯗ ꯇꯨꯝꯗ꯭ꯔꯦ
ꯍꯧꯖꯤꯛ ꯑꯩꯒꯤ ꯅꯨꯄꯥꯒꯤ ꯃꯅꯥꯎꯅꯨꯄꯤꯁꯤꯡꯁꯨꯀꯣ ꯌꯥꯍꯧ ꯌꯥꯝ ꯊꯦꯡꯉꯦꯕ ꯑꯗꯨꯅ ꯑꯩꯒꯣ ꯑꯩꯅ ꯀꯔꯤꯁꯨ ꯀꯔꯤꯁꯨ ꯇꯧꯗꯦ ꯅꯣꯏꯅ ꯍꯧꯒꯠ ꯊꯦꯡꯅ ꯍꯧꯒꯠꯀꯦ ꯍꯥꯏꯔꯁꯨ ꯍꯧꯒꯠꯂ ꯔꯤꯁꯨ ꯀꯥꯏꯕ ꯂꯩꯇꯦ ꯅꯣꯏ ꯂꯩꯁꯥꯔ ꯑꯣꯏꯔꯤꯉꯩꯗ ꯑꯗꯨꯃꯥꯏꯅ ꯇꯧꯅꯤ ꯑꯗꯨ ꯑꯣꯏꯔꯁꯨ ꯂꯨꯍꯣꯡꯕ ꯃꯇꯝꯗꯗꯤ ꯋꯥꯔꯁꯨ ꯍꯧꯒꯠꯂꯣꯀꯣ ꯍꯥꯏꯅꯀꯣ ꯑꯗꯨꯃꯥꯏꯅ ꯍ ꯍꯦꯛ ꯍꯥꯏꯕꯅꯦ ꯑꯩꯅ
ꯍꯣꯏ ꯑꯗꯨꯅꯦ ꯅꯪꯗꯤ ꯌꯥꯝ ꯑꯟꯗꯔꯁꯇꯦꯟ ꯂꯩꯔꯅꯤ ꯌꯥꯝ ꯅꯨꯡꯉꯥꯏꯔꯝꯅꯤ ꯅꯣꯏ ꯦ ꯐꯦꯃꯤꯂꯤꯁꯨ ꯍꯥꯏꯕꯗꯤ ꯃꯧꯒ ꯀꯩꯅꯣꯒꯁꯨ ꯌꯥꯅꯗꯕꯅꯦꯕ ꯍꯥꯏꯗꯤ ꯃꯧꯒ ꯃꯧꯒꯤ ꯃꯆꯟꯒꯁꯨ ꯀꯩꯅꯣ ꯅꯃ ꯂꯩꯇ꯭ꯔꯥ
ꯍꯣꯏ ꯍꯣꯏ ꯍꯣꯏ ꯎꯝ ꯍ ꯍꯧꯖꯤꯛꯀꯥꯟꯗꯦ ꯎ ꯍꯧꯖꯤꯛꯀꯥꯟꯁꯦ ꯐꯨꯠꯕꯣꯜ ꯂꯩꯕꯅꯤꯅꯀꯣ ꯍꯧꯒꯠꯇꯠꯇꯦ ꯅꯥꯏꯟ ꯇꯦꯟ ꯑꯣꯏꯔꯁꯨ ꯂꯩ ꯁꯥꯕꯤ ꯑꯣꯏꯔꯁꯨ ꯍꯧꯒꯠꯇꯕ ꯑꯗꯨꯅ ꯑꯌꯥ ꯑ ꯑꯗꯨꯅ ꯑꯩꯅ ꯍꯥꯏꯕꯅꯤ ꯑꯁ ꯍꯧꯖꯤꯛꯁꯨ ꯃꯈꯣꯏ ꯆꯍꯤ ꯇ꯭ꯋꯦꯟꯇꯤ ꯅꯣꯏꯒꯨꯝꯕ ꯅꯣꯏꯒꯨꯝꯕ ꯑꯣꯏꯈ꯭ꯔꯕ ꯇ꯭ꯋꯦꯟꯇꯤ ꯇ꯭ꯋꯦꯟꯇꯤ ꯇ꯭ꯋꯦꯟꯇꯤ ꯄ꯭ꯂꯥꯁ ꯑꯣꯏꯈ꯭ꯔꯦꯕ ꯃꯣꯏꯁꯨ ꯀꯣ ꯑꯗꯨꯅ ꯀꯌꯥꯃꯨꯛ ꯌꯨꯝꯗ ꯂꯩꯅꯤꯡꯉꯦ ꯍꯥꯏꯔꯁꯨ ꯀꯌꯥꯃꯨꯛ ꯀꯨꯏꯅ ꯂꯩꯒꯅꯤ ꯂꯥꯏꯕ ꯃꯇꯝꯗ ꯅꯨꯡꯉꯥꯏꯅ ꯂꯩꯍꯧꯔꯣ ꯅꯣꯏꯁꯨ ꯍꯣꯔꯦꯟ ꯎꯝ ꯂꯨꯍꯣꯡꯕ ꯃꯇꯝꯗ ꯑꯩꯍꯥꯛꯀꯤꯃꯨꯛ ꯋꯥꯔꯝꯒꯅꯤ ꯍꯥꯏꯕꯗꯣ ꯅꯣꯏꯁꯨ ꯅꯤꯡꯁꯤꯡꯂꯛꯀꯅꯤꯀꯣ ꯍꯥꯏꯅꯀꯣ ꯍꯦꯛ ꯍꯦꯛ
ꯎꯝ ꯑ ꯇꯂꯦ
ꯍꯥꯏꯕꯗꯤ ꯀꯔꯤ ꯀꯔꯤ ꯊꯕꯛ ꯇꯧꯋꯦ ꯑꯩ ꯍꯧꯖꯤꯛꯀꯥꯟꯗꯤ
ꯊꯕꯛ ꯑꯥ ꯀꯩꯅꯣ ꯇꯧꯗꯦ ꯊꯕꯛ ꯇꯧꯅꯤꯡꯉꯥꯏ ꯍꯥꯏꯅ ꯈꯟꯗꯤ ꯈꯜꯂꯦ ꯏꯟꯇꯔꯚ꯭ꯌꯨ ꯇꯧꯅꯤꯡꯉꯥꯏꯅꯤ ꯍꯥꯏꯔ ꯔꯤꯖꯨꯝꯗꯤ ꯊꯥꯏꯌꯦꯕꯀꯣ ꯑꯗꯣ ꯃꯣꯏꯅꯁꯨ ꯀꯧꯔꯛ ꯇꯕ ꯑꯗꯨꯒꯤ ꯑꯩ ꯑꯗꯨꯝ ꯂꯩꯌꯦꯗ ꯑꯗꯨꯒꯤ ꯐ꯭ꯔꯤꯁꯨ ꯑꯗꯨꯝ ꯂꯩꯈꯤꯒꯦ
ꯎꯝ ꯂꯩꯥꯏꯁꯥ ꯑꯣꯏ ꯔꯤꯉꯩꯗ ꯀꯔꯤ ꯍꯥꯏꯁꯤꯔꯥ ꯇꯝꯕ ꯌꯥꯕ ꯃꯈꯩ ꯇꯝꯍꯧꯔꯣ ꯍꯣꯔꯦꯟ ꯀꯔꯤ ꯍꯥꯏꯁꯤꯔꯥ ꯅꯨꯄꯥ ꯑꯩꯈꯣꯏꯒꯤ ꯅꯨꯄꯥ
ꯑꯩꯒꯤ ꯅꯨꯄꯥꯁꯨ ꯁꯥꯔꯚꯤꯁꯅꯦꯕꯀꯣ ꯑꯗꯨ ꯑꯣꯏꯔꯁꯨ ꯎꯝ ꯅꯪ ꯅꯪꯅ ꯍꯥꯏꯔꯒ ꯑꯩ ꯅꯪꯒꯤ ꯅꯨꯄꯥꯗꯣ ꯈꯪꯅꯤꯡꯉꯥꯏ ꯇꯧꯋꯦ
ꯎꯝ
ꯑ ꯅꯪꯒꯤ ꯅꯅꯥꯎꯅꯨꯄꯤ ꯗꯣ ꯑꯩ ꯈꯪ ꯑꯥꯥ ꯅꯪ ꯒꯤ ꯅꯅꯥꯎꯅꯨꯄꯤꯗꯣ ꯌꯨꯝ ꯄꯥꯟꯈ꯭ꯔꯦꯀꯣ
ꯂꯣꯏꯃꯛ ꯌꯨꯝ ꯄꯥꯟꯈ꯭ꯔꯦ
ꯑꯩ ꯈꯪꯉꯦ ꯈꯪꯉꯦ ꯎ ꯅꯪꯒꯤ ꯈꯨꯟꯖꯦꯜ ꯇꯥꯔꯒ ꯑꯩ ꯉꯁꯥꯏ ꯅꯪꯒꯤ ꯀꯩꯅꯣ ꯈꯔ ꯌꯦꯡꯕꯗꯣ ꯑꯗꯨ ꯅꯪꯒꯤ ꯈꯣꯟꯖꯦꯜ ꯁꯨꯇꯥ ꯇꯥꯗ꯭ꯔꯤꯑꯕ ꯑꯗꯨꯕꯨ ꯅꯪꯅ ꯍꯥꯏꯕ ꯀꯥꯟꯗ ꯑꯩꯅ ꯅꯤꯡꯁꯤ ꯑ ꯈꯪꯉꯦꯕ ꯅꯪꯒꯤ ꯅꯅꯥꯎ ꯅꯨꯄꯥꯗꯤ ꯀꯥꯏ ꯆꯠꯈ꯭ꯔꯕ꯭ꯔꯣ꯫
ꯑ ꯌꯨꯝ ꯑ ꯈꯨꯟꯗ ꯂꯩꯌꯦ꯫
ꯅꯨꯄꯤ ꯂꯧꯈ꯭ꯔꯕ꯭ꯔꯣ꯫
ꯍꯣꯏ ꯅꯨꯄꯤ ꯂꯧꯔꯦ ꯑꯉꯥꯡ ꯑꯅꯤ ꯁꯨꯔꯦ꯫
ꯑꯦꯁ ꯊꯥꯏꯅꯗꯤ ꯑ ꯀꯩꯅꯣ ꯑꯩꯈꯣꯏ ꯎꯝ ꯅꯅꯥꯎ ꯅꯨꯄꯤ ꯅꯠꯇꯦ ꯅꯅꯥꯎ ꯅꯨꯄꯥꯕꯨꯗꯤ ꯈꯪꯗꯦꯕꯀꯣ ꯅꯅꯥꯎꯅꯨꯄꯤ ꯈꯔ ꯑ ꯃꯅꯨꯡꯗ ꯄꯥꯟꯈꯤꯕꯗꯣ
ꯍꯣ ꯍꯣ ꯍꯣ ꯍꯣꯏ ꯈꯪꯉꯦ ꯑ꯫
ꯑ ꯑꯗꯨ ꯑꯗꯨ ꯑꯩꯈꯣꯏ ꯊꯥꯏꯅ ꯔꯦꯟ ꯂꯩꯃꯤꯟꯅꯔꯝꯃꯦ ꯃꯥ ꯇꯤ ꯔꯦꯜ ꯂꯩꯇꯦ ꯃꯥꯗꯤ ꯃꯅꯦꯒꯤ ꯌꯨꯝꯗ ꯂꯩꯌꯦꯕ ꯆꯨꯝꯕ꯭ꯔꯥ ꯑꯗꯣ ꯊꯥꯏꯅ ꯑꯗꯨ ꯃꯇꯝꯗ ꯅꯪꯒꯤ ꯃꯤꯡꯁꯨ ꯍꯦꯛ ꯄꯜꯂꯝꯕꯅꯦꯕ ꯍꯣꯏ ꯏꯆꯦꯗꯣ ꯑꯗꯨꯃꯥꯏꯅ ꯂꯩꯌꯦ ꯈꯣꯠꯂꯦ ꯍꯥꯏꯅ ꯇꯥꯏꯌꯦ ꯇꯥꯔꯝꯃꯦꯕ
ꯑꯣ ꯑꯣ ꯑꯣ ꯑꯣ
ꯑꯗꯨꯒꯤꯅꯦꯗ ꯍꯧꯖꯤꯛ ꯅꯪꯅ ꯄꯥꯟꯕꯗꯁꯨ ꯑꯩ ꯈꯪꯉꯦ ꯅꯪꯅ ꯄꯥꯟꯕ ꯇꯣ ꯑꯩꯈꯣꯏ ꯈꯨꯟꯗꯅꯦ ꯑꯗꯨꯕꯨ ꯄꯥꯔꯇꯤ ꯇꯣꯡꯉꯥꯜꯂꯦꯀꯣ
ꯑ ꯄꯥꯔꯠ ꯇꯣꯉꯥꯟꯕꯒ ꯑꯣꯏꯔꯝ ꯈꯉꯦ ꯈꯉꯦ ꯑꯣ ꯑꯣ ꯍꯣꯏ ꯍꯣꯏ
ꯑꯩꯅ ꯑꯍꯨꯝꯗꯅꯦꯕ ꯑꯗꯨꯒꯤꯅꯤ ꯑꯃꯨꯛ ꯅꯨꯡꯉꯥꯏꯔꯅꯤ ꯍꯣꯏ ꯑꯩ ꯅꯣꯡꯃ ꯀꯣꯏꯔꯛꯀꯦ ꯑꯗꯨ ꯅꯅꯥꯎꯅꯨꯄꯤ ꯑꯩꯈꯣꯏꯅꯤ ꯌꯥꯝ ꯂꯨꯅ ꯇꯤꯟꯅꯔꯛꯄꯅꯦ
ꯑ ꯑꯑ ꯑꯣꯏꯔꯝꯒꯅꯤ ꯃꯥꯁꯨ ꯅꯣꯅꯦꯗ ꯑ ꯃꯥꯖꯨ ꯑꯥꯗ
ꯑꯗꯨꯗ ꯑꯗꯨꯒꯤꯀꯣ ꯑ ꯑꯗꯨ ꯃꯇꯝꯗ ꯑ ꯅꯪꯒꯤ ꯋꯥꯔꯤꯁꯨ ꯑꯗꯨꯝ ꯁꯥꯕꯤꯌꯦꯕꯀꯣ꯫
ꯑꯥ ꯑꯥ꯫
ꯃꯥꯒꯤ ꯃꯊꯛꯀꯤ ꯏꯆꯦ ꯑꯃ ꯃꯌꯥꯏꯒꯤꯗꯨꯁꯨ ꯂꯩꯌꯦꯅ
ꯍꯣꯏ ꯍꯣꯏ ꯂꯥꯩꯌꯦ ꯑ
ꯑꯩꯅ ꯈꯟꯕꯁꯦ ꯑꯗꯨꯒꯤ ꯑꯗꯨꯒꯤ ꯅꯅꯥꯎ ꯅꯨꯨꯄꯥ ꯑꯃ ꯂꯥꯛꯀꯦ ꯑꯃ ꯂꯩꯌꯦꯕ ꯊꯥꯏꯅ ꯑꯗꯨ ꯅꯪꯒ ꯂꯩꯃꯤꯟꯅꯔꯝꯃꯦꯀꯣ ꯑꯗꯨ ꯅꯅꯥꯎ ꯅꯨꯄꯥꯗꯣ꯫ ꯍꯣꯢ ꯍꯣꯏ ꯍꯣꯏ ꯑꯗꯨꯒꯤ ꯋꯥꯔꯤ ꯑꯗꯨꯝ ꯁꯥꯔꯝꯃꯦꯕꯀꯣ ꯑꯗꯨꯗ ꯑꯩ ꯈꯪꯉꯦ꯫
ꯑꯥ ꯑꯥ ꯑꯥ ꯑꯥ
ꯅꯍꯥꯟꯗꯣ ꯑꯩꯅ ꯑꯥ ꯃꯄꯥ ꯀꯥꯏꯗꯅꯣ ꯂꯩꯔꯤꯉꯩꯗ ꯑꯩ ꯅꯪ ꯎꯋꯦꯕꯀꯣ꯫ ꯑꯗꯨ ꯅꯪꯗꯤ ꯅꯪ ꯑꯩꯒꯤꯗꯤ ꯁꯛ ꯑꯩ ꯁꯛ ꯈꯪꯉꯣꯏꯕ꯫ ꯑꯗꯨꯕꯨ ꯑꯩꯗꯤ ꯅꯪ ꯈꯪꯉꯦꯕ ꯍꯥꯏꯕꯗꯤ ꯅꯪꯕꯨꯗꯤ ꯑꯩꯅ ꯋꯥꯔꯤꯗ ꯇꯥꯔꯒ ꯅꯪꯒꯤ ꯐꯣꯇꯣꯁꯨ ꯎꯒ꯭ꯔꯕ ꯃꯤꯅꯦꯕꯀꯣ꯫ ꯍꯣꯏ ꯍꯣꯏ ꯑꯗꯨꯒ ꯅꯪ ꯍꯥꯏꯕꯗꯤ ꯄ ꯏꯆꯦ ꯃꯥ ꯍꯧꯖꯤꯛ ꯅꯪ ꯑꯩꯅ ꯇꯤꯟꯅꯕ ꯏꯆꯦꯗꯣ
ꯎꯝ꯫
ꯑ ꯅꯅꯥꯎ ꯅꯨꯄꯤ ꯂꯥꯛꯄꯗꯣ ꯑꯩꯒꯤ ꯑꯩꯒꯤꯗꯤ ꯁꯤꯅꯤꯌꯔꯅꯦꯕꯀꯣ ꯑꯗꯨ ꯑꯣꯏꯔꯁꯨ ꯃꯥꯅ ꯋꯥꯔꯤ ꯑꯗꯨꯝ ꯂꯤꯕꯤꯌꯦꯕ ꯅꯪꯒꯤ ꯋꯥꯔꯤꯗ ꯑꯗꯨꯝ ꯅꯪ ꯌꯥꯝ ꯐꯩꯌꯦ ꯈꯣꯠꯂꯦ ꯑꯗꯨ ꯅꯅꯥꯎ ꯅꯨꯄꯥꯁꯨ ꯂꯩ ꯅꯪꯒ ꯂꯩꯃꯤꯟꯅꯩ ꯀꯥꯏꯅ ꯑꯗꯨꯝ ꯁꯥꯕꯤꯔꯝꯃꯦꯕ ꯑꯗꯨꯒꯤ ꯑꯗꯨꯒꯤꯅꯤꯗ ꯈꯪꯍꯧꯗꯅ ꯑꯩꯒꯤ ꯍꯣꯏ ꯍꯥꯏꯕ ꯇꯥꯔꯦ ꯍꯣꯢ ꯊꯥꯏꯅꯗꯒꯤ ꯅꯪꯒꯤ ꯁꯛ ꯈꯪꯗ꯭ꯔꯖꯨ ꯅꯪꯒꯤ ꯃꯤꯡꯗꯤ ꯑꯗꯨꯝ ꯇꯥꯔꯒ ꯂꯥꯛꯈ꯭ꯔꯕꯅꯦ ꯍꯥꯏꯕꯗꯤ ꯅꯅꯥꯎ ꯅꯨꯄꯤ ꯂꯩꯕꯅꯤꯅꯀꯣ꯫ ꯍꯣꯏ ꯍꯣꯏ ꯑꯩꯒꯤ ꯃꯤꯡꯗꯤ ꯌꯥꯝ ꯐꯥꯎꯋꯦ ꯍꯥꯏꯕ ꯇꯥꯔꯦ ꯌꯥꯝ ꯂꯥ ꯕꯒꯦ ꯀꯣ ꯁꯤ ꯑꯣꯏꯔꯛ ꯇꯣꯏ ꯗꯨꯝ ꯈꯪꯕꯅꯦ ꯅꯨꯄꯤ ꯂꯥꯁꯇꯣ ꯑꯉꯥꯡ ꯀꯌꯥ ꯄꯣꯛꯈ꯭ꯔꯒꯦ
ꯑꯃ ꯑꯃꯈꯛꯇ ꯑꯣꯏꯔꯤꯌꯦ ꯅꯨꯄꯥ ꯑꯃ ꯃꯌꯥꯒꯤꯅ ꯑꯅꯤ ꯑꯅꯤ ꯑꯅꯤ ꯂꯩꯔꯦ ꯃꯆꯥꯅꯨꯄꯥ ꯅꯨꯄꯥ ꯅꯨꯄꯥ ꯑꯅꯤ ꯂꯩꯔꯦ
ꯅꯨꯡꯁꯤꯌꯦꯅꯦ
ꯎꯝ ꯑꯦ ꯏꯈꯪ ꯈꯪꯍꯥꯎꯗꯅ ꯁꯤꯒꯨꯝꯕ ꯑ ꯀꯔꯤ ꯍꯥꯏꯁꯤꯔꯥ
ꯁꯦꯡꯅ ꯀꯥꯔꯤ ꯍꯥꯏꯁꯦꯔ ꯍꯥꯏꯕꯗꯣ ꯑꯩꯗꯤ ꯅꯪꯒꯤ ꯋꯥꯔꯤ ꯑꯗꯨꯝ ꯇꯥꯏꯌꯦꯕꯀꯣ
ꯑꯥ
ꯃꯣꯏꯅ ꯑꯗꯨꯝ ꯂꯤꯕꯤꯕꯅꯦꯕ ꯑꯗꯨꯝ ꯍꯥꯏꯗꯤ ꯇꯤꯟꯅꯔꯗꯤ ꯏꯆꯦ ꯂꯩ ꯏꯅꯥꯎ ꯅꯨꯨꯄꯥ ꯂꯩ ꯍꯥꯏꯅꯀꯣ
ꯍꯣꯏ ꯍꯣꯏ ꯍꯣꯏ ꯃꯥꯅꯤ ꯃꯥꯅꯤ
ꯑꯗꯨ ꯁꯛꯄꯨꯗꯤ ꯁꯨꯈꯪ ꯈꯪꯗꯦꯀꯣ ꯑꯗꯨ ꯐꯣꯇꯣꯗ ꯑꯃꯔꯛ ꯎꯔꯝꯃꯦ ꯐꯣꯇꯣꯗ ꯑꯃꯔꯛ ꯎꯔꯝꯕ ꯃꯇꯨꯡꯗ ꯅꯪꯒꯤ ꯀꯩꯅꯣ ꯄꯥꯗꯣ ꯑꯗꯨ ꯅꯣꯡꯃ ꯅꯣꯏꯅꯤ ꯗꯣꯛꯇꯔ ꯌꯦꯡꯅꯤꯡꯉꯥꯏ ꯂꯥꯛꯄꯗꯣ ꯑꯃꯛ ꯎꯔꯝꯃꯦ ꯑꯗꯨ ꯕꯨ ꯅꯪ ꯑꯩꯒꯤ ꯁꯛ ꯈꯪꯉꯣꯏꯅ ꯑꯩꯗꯤ ꯋꯥꯔꯤ ꯈꯪꯕꯒꯤ ꯈꯪꯕ ꯋꯥꯅꯦꯕ
ꯑꯣ ꯑꯣ ꯑꯣ ꯈꯪꯗꯦ ꯑꯗ ꯎꯝ ꯑꯣ ꯍꯧꯖꯤꯛꯁꯨ ꯈꯨꯟꯗ ꯂꯩꯕ꯭ꯔꯥ ꯅꯪ
ꯈꯨꯟꯗꯤ ꯂꯩꯇ꯭ꯔꯦꯗ ꯍꯧꯖꯤꯛꯀꯥꯟꯗꯤ
ꯑ ꯑ ꯑ ꯈꯪꯉꯦ